ꯍꯦꯜꯂꯣ ꯍꯣꯏ ꯇꯥꯃꯣ ꯇꯕ꯭ꯔꯣ ꯇꯥꯃꯣ
ꯇꯥꯏꯌꯦ ꯇꯥꯏꯌꯦ
ꯀꯣꯏꯁꯇꯀꯣ
ꯎꯝ ꯗꯤꯒ꯭ꯔꯤꯁꯦ ꯋꯥꯡꯉꯦꯕ ꯅꯣꯏ
ꯑꯩꯣꯏ ꯋꯥꯉ ꯋꯥ
ꯑꯩꯅꯥ ꯑꯦꯩꯅ ꯎꯝ ꯑꯩꯈꯣꯏ ꯃꯤ ꯈꯔ ꯂꯩ ꯐꯦꯃꯤꯂꯤꯁꯤꯡ ꯃꯩ ꯃꯩ ꯂꯥꯛꯇꯕ꯭ꯔꯥ ꯍꯥꯏꯁꯦ ꯅꯣꯏ
ꯂꯥꯛꯑꯦ ꯉꯁꯥꯏ ꯍꯥꯏꯗꯨꯅꯤ ꯕ꯭ꯔꯥꯖꯤꯜ ꯅꯦ ꯄꯜꯂꯒ ꯃꯩ ꯑꯃꯨꯛ ꯂꯥꯛꯑꯦ ꯍꯥꯏꯗꯣ ꯏꯟꯗꯤꯌꯥ ꯍꯥꯏꯔꯒ ꯃꯨꯠꯈꯤꯕ ꯕ꯭ꯔꯥꯖꯤꯜ ꯍꯥꯏꯔꯒ ꯑꯃꯨꯛ ꯂꯥꯛꯄ ꯍ ꯁꯤ ꯕ꯭ꯔꯥꯖꯤꯜ ꯭ꯔꯥꯖꯤꯜ ꯇꯧꯗꯨꯔ ꯈꯗꯔꯦꯅ
ꯅꯣꯡ ꯆꯨꯔꯁꯨ ꯃꯩꯁꯦ ꯀꯟꯅ ꯎꯗꯕ꯭ꯔꯥ
ꯂꯣꯡ ꯆꯗꯤ ꯆꯔ ꯀꯞ ꯀ ꯃꯇꯝꯅꯤꯅꯀꯣ ꯃꯩꯕꯨꯗꯤ ꯑꯗꯨꯝ ꯉꯥꯜꯂꯛꯑ ꯂꯥꯛ ꯑꯗꯨꯕꯨ
ꯑ ꯑꯩꯗꯤ ꯃꯨꯠꯄ ꯌꯥꯗꯦꯕ ꯋꯥꯀꯔ ꯃꯇꯝꯅꯤ ꯑꯗꯨ ꯃꯣꯠꯄ ꯌꯥꯗꯦ ꯍꯥꯏꯕ ꯎꯝ
ꯕꯨꯕ
ꯎꯝ
ꯃꯩ ꯂꯥꯛꯑꯁꯨ ꯁꯤꯒꯅꯦꯜ ꯐꯪꯗꯕꯗꯣ
ꯎꯝ
ꯁꯤꯗꯤ ꯍꯦꯛ ꯑꯣꯟ ꯇꯧꯔꯒ ꯅꯣ ꯁꯤꯛꯅꯦꯕ ꯍꯥꯏꯕꯗꯣ ꯑꯁ ꯕꯦꯔꯥꯅꯤ ꯃꯩ ꯂꯥꯛꯇꯕꯒ ꯊꯝꯕꯅ ꯑꯩꯅ
ꯑꯗ ꯅꯪꯦꯁꯤ ꯅꯪ ꯅꯪ ꯁꯨꯝ ꯃꯦꯁꯤ ꯅꯪ ꯁꯨꯝ ꯃꯦꯁꯤ ꯐꯦꯟꯖ ꯅꯠꯇ꯭ꯔꯕ ꯑꯦꯅꯤꯗꯣꯅꯤ
ꯍꯣꯏꯅꯦ ꯃꯤ ꯁꯤꯒꯥꯟꯅ ꯃꯥꯔꯒ ꯅꯠꯇ ꯀꯔꯤꯔꯣꯅꯦ ꯑꯣꯗꯣ ꯄꯦꯅꯥ ꯄꯦꯅꯥꯗꯣ ꯑꯣ ꯑꯗꯨꯕꯨ ꯀꯅꯥ ꯇꯧꯗꯅꯣ
ꯁꯤꯒꯤ ꯦꯁ ꯐꯖꯩ ꯅꯥꯍꯟꯕꯅꯦꯗꯤ ꯆꯪꯗꯕ ꯀꯥꯞꯄ ꯀꯥꯟꯗ ꯆꯪꯗꯕꯗꯣ ꯑꯗꯨꯐꯥꯎꯗꯤ ꯅꯨꯡꯉꯥꯏꯇꯦ
ꯑꯗꯨ ꯀꯔꯤ ꯍꯥꯏꯁꯤꯔ ꯃꯣꯏꯗꯤꯀꯣ ꯄꯦꯅꯥꯜꯇꯤꯒꯁꯦ ꯄꯥꯝꯅꯕꯅꯦꯕ ꯃꯦꯁꯤꯁꯦ
ꯑ ꯑꯗꯨꯃꯥꯏꯅ ꯈꯟꯕꯖꯥꯠꯅꯦ ꯍꯣꯏ ꯃꯥꯗ
ꯑꯅꯤ ꯍꯦꯛꯇ ꯇꯧꯈꯤꯕꯗꯣ ꯍꯣꯏ
ꯑꯥ
ꯑꯗꯨꯒ ꯄꯣꯔꯇꯨꯒꯥꯜꯒꯤꯅꯦꯗꯅ ꯍꯣꯏ ꯄꯤꯅꯥꯜꯇꯤ ꯃꯣꯏ ꯀꯥꯎꯟ ꯇꯧꯗ꯭ꯔꯤꯕ ꯃꯦꯁꯤꯁꯦ
ꯄꯦꯅꯦꯜꯇꯤꯁꯦ ꯄꯦꯅꯦꯜꯇꯤꯅ ꯆꯪꯕꯗꯣ ꯄꯥꯝꯗꯕ ꯃꯣꯏꯗꯣ
ꯄꯥꯝꯗꯕ ꯍꯣꯏ ꯄꯥꯝꯗꯕ ꯍꯣꯏ ꯄꯥꯝꯗꯕꯗꯣ ꯑꯗꯣ ꯅꯍꯥꯟ
ꯍꯜꯂꯣ ꯑꯗꯣ
ꯀꯣꯇꯒ
ꯌꯥꯝꯝꯗ꯭ꯔꯁꯨ ꯆꯪꯕꯤꯔꯗꯤ ꯃꯥꯗꯣ ꯍꯦꯇ꯭ꯔꯤꯛ ꯐꯪꯒꯗꯕꯅꯦ
ꯃꯥ ꯃꯣꯏ ꯃꯥ ꯆꯤꯀ꯭ꯔ ꯍꯥꯏ ꯍꯦꯇ꯭ꯔꯤꯛ ꯇꯧꯒꯦ ꯅꯠꯇ꯭ꯔꯒ ꯑꯁꯤ ꯦꯀꯣꯔꯠ ꯊꯨꯒꯥꯏꯒꯦ ꯀꯁꯤ ꯃꯉꯣꯟꯗ ꯂꯩꯒ
ꯑ ꯂꯩꯇꯦꯕ ꯂꯩꯇꯦꯕ ꯑꯗꯨ ꯑꯗꯨꯒꯤ ꯑꯣꯏꯔꯣꯅꯦ ꯑꯗꯨꯗꯤ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
ꯑꯩꯗꯤ ꯑꯗꯨꯒꯨꯝꯕ ꯗꯤꯕꯦꯠ ꯗꯤꯦꯠ ꯗꯤꯕꯦꯠ ꯇꯧꯣꯣ ꯀꯤꯅ ꯍꯦꯟꯅ ꯐꯥꯏ ꯑꯗꯣ ꯇꯧꯒ ꯑꯩꯒꯤꯗꯤ ꯅꯦꯃꯔ ꯅꯃꯔ ꯑꯗꯨꯝ ꯊꯔ ꯁꯨ ꯃꯥꯒꯤ ꯄ꯭ꯂꯦꯠ ꯊꯤꯔꯁꯨ ꯑꯗꯨꯝ ꯄꯥꯝꯃꯦ ꯍꯥꯏꯁꯤꯅꯤ ꯁꯅꯗ꯭ꯔꯁꯨ ꯑꯗꯨꯝ ꯄꯥꯝꯃꯦ ꯍꯥꯏꯁꯤꯅꯦ ꯃꯥꯏ
ꯑꯩ ꯀꯩꯅꯣꯚ ꯍꯥꯏꯒꯤꯅꯦ
ꯁꯍꯌ
ꯅꯍꯥꯟ ꯄꯣꯔꯇꯨꯒꯜꯒꯤ ꯃꯦꯠꯁꯇ ꯔꯣꯅꯥꯜꯗꯣꯅ ꯁꯤ ꯀ ꯀꯥꯎꯒꯦ ꯀꯥꯎꯒꯦ ꯇꯥꯔꯒꯦ ꯀꯥꯎꯗꯕꯗꯣ
ꯑ ꯑꯃ ꯑꯃ ꯃꯥꯒꯤ ꯃ ꯀꯥꯎ ꯀꯥꯎꯕꯗ
ꯃꯥ ꯃꯥ ꯀꯔꯒ ꯆꯅꯤꯈꯤ ꯏꯕꯗꯨ ꯑꯗꯨ ꯀꯩꯒꯤꯅꯣ ꯈꯪꯕ꯭ꯔꯥ ꯍꯥꯏꯕꯤꯕꯨ꯭ꯔꯥ ꯑꯣ ꯅꯦꯜꯗꯣ ꯀꯥꯎꯔꯗꯤꯀꯣ
ꯎꯝ
ꯑꯗꯨ ꯃꯌꯥꯝꯗꯣ ꯃꯥ ꯀꯥꯎꯔꯗꯤꯀꯣ ꯆꯜꯂꯣꯏꯕ
ꯑ ꯑꯗꯨꯒꯤ ꯑꯣꯏꯔꯦ ꯑꯗꯨꯒꯤ ꯑꯣꯏꯔꯝꯕꯁꯨ ꯌꯥꯏꯀꯣ ꯑꯩꯗꯤ ꯈꯪꯗꯦꯀꯣ
ꯍꯣꯏ ꯃ ꯃꯥꯏꯁꯦ ꯀꯩ ꯆꯣꯍꯟꯅꯤꯡꯗ꯭꯭ꯔꯦꯕꯀꯣ ꯃꯤ ꯃꯤꯗ ꯃꯣꯏ ꯐꯦꯗꯁꯨꯣ ꯐꯅꯤꯗ ꯑꯗꯨꯒꯤ ꯇ꯭ꯔꯦꯛ ꯇꯧꯕꯅꯤ ꯀꯥꯏꯅ ꯍꯥꯏꯅꯔꯤꯗꯨ
ꯎ ꯑꯣꯏꯔꯝꯒꯅꯦ ꯀꯔꯝꯒꯅꯤ ꯑꯩ ꯑꯩꯗꯤ ꯈꯪꯉꯅꯤꯀꯣ ꯃꯦꯁꯤꯒ ꯑꯗꯨꯒꯨꯝꯕ ꯀꯩꯅꯣꯗꯤ ꯈꯪꯗꯦꯀꯣ ꯑꯩꯗꯤ ꯅꯃ ꯂꯣꯏꯔꯦꯀꯣ ꯅꯦꯝꯃ ꯀꯩꯅꯁꯨ ꯌꯥꯕꯅꯤ ꯏꯕꯥꯥꯄꯦꯗꯣ ꯑꯗꯨꯁꯨ ꯑꯗꯨꯝ ꯌꯥꯕꯅꯦ ꯑꯦ ꯑꯦꯕꯥꯝ ꯄꯦꯗꯤ ꯑꯗꯨꯝ ꯐꯖꯩ ꯑꯩꯒꯤ꯫ ꯍꯥꯏꯗꯤ ꯑꯗꯨꯗꯒꯤ ꯍꯦꯟꯅ ꯅꯦꯝ ꯎꯝ꯫
ꯏꯁꯀꯤꯜ ꯀꯩꯁꯨ ꯂꯩꯇꯦꯕ ꯃꯥꯥꯡꯒꯤꯗꯤ ꯔꯟꯅꯤꯡ ꯏꯁꯄꯤꯠꯅꯤ ꯏꯁꯄꯤꯠ ꯈꯛꯇꯅꯦꯕ ꯃꯃꯥꯡꯒꯤꯗꯤ꯫
ꯅꯦꯃꯔꯅ ꯑꯩꯒꯤꯗꯤ ꯀꯩꯅꯣ ꯇꯧꯔꯦ꯫ ꯎꯝ ꯆꯂ ꯫
ꯑꯦ ꯁꯤꯁ ꯂꯩꯇ꯭ꯔꯗꯤ ꯆꯜꯂꯣꯏꯌꯦ꯫
ꯎꯝ꫰꫰ ꯅꯦꯃꯔꯁꯦ ꯃꯥ ꯕꯣꯁ ꯁꯥꯟꯅ ꯀꯥꯟꯗ ꯇꯨꯔꯁꯨ ꯑꯗꯨꯝ ꯐꯖꯩ ꯍꯥꯏꯁꯤꯅꯦ꯫
ꯃꯥ ꯃꯥꯒꯤ ꯈꯨꯇꯨꯗꯨ꯫ ꯑꯩꯗꯤ ꯅꯪꯁꯤ ꯖꯄꯥꯟꯒꯁꯤ
ꯑꯗꯨꯝ ꯈꯔ ꯃꯥꯜꯂꯦꯕꯀꯣ꯫ ꯑꯁ ꯖꯄꯥꯟꯒꯁꯨ ꯇꯧ ꯖꯄꯥꯟꯁꯨ ꯌꯥꯝ ꯂꯤꯡꯉꯤꯗꯀꯣ꯫
ꯖꯄꯥꯟꯁꯤ ꯐꯖꯩ ꯍꯟꯗꯛ ꯐꯖꯩ ꯖꯄꯥꯟꯁꯦ꯫
ꯖꯄꯥꯟꯁꯦ꯫ ꯗꯥꯎ ꯌꯥꯔꯗꯤ ꯑꯗꯨꯝ ꯀꯥꯗꯧ ꯃꯥꯜꯂꯦ ꯑꯩ ꯋꯥꯈꯟꯗ꯫
ꯍꯣꯏ꯫
ꯖꯄꯥꯟꯁꯨ ꯑꯗꯨꯝꯅꯩ ꯍꯥꯟꯅꯒ ꯃꯥꯅ ꯑꯥ ꯑꯣ ꯉꯁ ꯁꯤ ꯄꯨꯡ꯫ ꯁꯨꯏꯗꯦꯟꯁꯤ ꯑꯃꯨꯛ ꯆꯔꯥꯅꯤꯅꯦ ꯑꯗꯨꯗꯤ꯫
ꯄꯨꯡ ꯃꯔꯤ ꯃꯈꯥꯏꯗꯔ ꯂꯩ ꯁ꯭ꯋꯤꯗꯦꯟꯒ ꯑꯃꯨꯛ ꯂꯩꯕ ꯑꯗꯨꯗꯤ ꯁꯣꯏꯗ꯭ꯔꯤꯕꯀꯣ꯫
ꯑꯩꯅ ꯑꯩꯅ ꯌꯦꯡꯅꯤꯡꯕ ꯃꯣꯏ ꯇꯤꯝꯁꯦ꯫ ꯄꯨꯡ ꯑꯍꯨꯝ ꯃꯈꯥꯏꯗ ꯇꯥꯔꯤꯕ ꯀꯃꯥꯏꯅ ꯇꯧꯕꯅꯣꯕ꯫ ꯄꯨꯡ ꯇꯔꯥ ꯃꯥꯄꯜ ꯃꯈꯥꯏ ꯁꯨꯃꯥꯏꯅ ꯇꯥꯔꯗꯤ ꯅꯥꯛꯏ꯫ ꯇꯨꯝꯕ ꯌꯥꯗꯦꯅꯦ ꯉꯟꯅ ꯇꯨꯝꯕ꯫ ꯑꯗꯣ ꯏꯗ ꯌꯥꯎꯗꯦꯅꯦ ꯑꯩꯈꯣꯏ ꯏꯗ꯫ ꯑꯗꯨꯒ ꯃꯣꯏꯒꯤ꯫ ꯏꯁꯄꯦꯟꯒꯤ ꯑꯉꯥꯡ ꯃꯆꯥꯗꯣ ꯏꯁꯄꯦꯟꯒꯤ ꯌꯥꯝꯅ ꯂꯤꯡꯕꯗꯣ ꯕꯣꯜ꯫ ꯑꯦꯁꯤꯁꯒ ꯌꯥꯝ ꯐꯖꯕꯗꯣ ꯌꯥꯝ ꯃꯥꯜꯗꯣ ꯑꯗꯨ꯫ ꯃꯥꯁꯦ ꯑꯩ ꯏꯗ ꯌꯥꯗꯕ ꯑꯃ ꯌꯥꯎꯋꯦꯅꯦ ꯃꯥꯗꯣ꯫ ꯑꯩꯒꯤ ꯏꯗꯒꯣ꯫ ꯌꯥꯗꯕ ꯑꯃ ꯌꯥꯎꯋꯦ ꯑꯉꯥꯡ ꯑꯣꯏꯕꯩꯔ ꯑꯣꯕꯔꯏꯁꯃꯔꯠ ꯌꯥꯝ ꯑꯣꯏꯕꯒꯨꯝ꯫ ꯇꯧꯋꯦꯕꯀꯣ ꯍꯥꯟꯅ ꯍꯟꯗꯛꯄꯨꯗꯤ ꯀꯌꯥꯝ ꯌꯦꯡ ꯍꯥꯟꯅ ꯑꯗꯣ ꯃꯥ ꯀ꯭ꯂꯞꯇ ꯌꯥꯎꯕ ꯕꯣꯜ ꯑꯣꯕꯔꯏꯁꯃꯥꯔ ꯈꯔ ꯌꯥꯎꯋꯤꯅꯦ ꯃꯥꯏꯗꯣ꯫
ꯑꯣ ꯑꯩ ꯀꯩꯅꯣꯝ ꯍꯥꯏꯒꯦꯕ ꯅꯪꯒꯤ ꯆꯥꯟꯅꯗꯕꯗꯣ꯫ ꯑꯩ ꯃꯔꯝ ꯍꯥꯏꯕꯤꯒꯦ ꯃꯔꯝꯗꯣ ꯍꯥꯏꯕꯤꯈꯤꯕꯀꯣ꯫
ꯍꯥꯏꯕꯤꯌꯨ ꯍꯥꯏꯕꯤꯌꯨ ꯍꯥꯏ꯫
ꯃꯥꯗꯤ ꯀꯨꯆꯨ ꯀꯨꯆꯨ꯫ ꯀꯆꯨ ꯀꯨꯃꯦꯟꯗꯣ ꯈꯔ ꯃꯥꯝꯃꯤꯗꯅ
ꯎꯝ꯫
ꯍꯣ ꯑꯗꯨꯒ ꯅꯪꯅ ꯀꯨꯆꯨ ꯀꯨꯃꯦꯟꯁꯦ ꯈꯔ ꯉꯧꯇꯛ ꯇꯧꯏꯀꯣ꯫
ꯑꯗꯨꯒꯤ ꯄ꯭ꯂꯁ ꯃꯥꯏꯅꯁ ꯑꯗꯨꯒꯤ ꯑꯣꯏꯔꯝꯕꯁꯨ ꯌꯥꯏ꯫ ꯄ꯭ꯂꯁ ꯃꯥꯏꯅꯁ ꯄꯨꯟꯁꯤꯟꯕ ꯌꯥꯗꯕꯒꯨꯝꯅꯀꯣ꯫ ꯑꯁ ꯅꯪ ꯍꯥꯏꯔꯤꯗꯣ ꯆꯨꯝꯂꯝꯒꯅꯤ ꯆꯨꯝꯂꯝꯒꯅꯤ꯫
ꯑꯗꯨ ꯑꯗꯨꯒꯤꯅꯤꯅꯦ ꯅꯍꯥꯟꯗꯤ ꯑꯩ ꯃꯥꯒꯤ ꯄ꯭ꯂꯦꯁꯦ ꯑꯃꯛ ꯌꯦꯡꯉꯤ꯫
ꯃꯥꯒꯤ ꯑꯦꯁꯤꯁꯇꯣ ꯑꯗꯨꯝ ꯐꯖꯕꯅꯦ ꯃꯥꯗꯣ ꯑꯩꯁꯨ ꯌꯦꯡꯉꯦꯕ ꯏꯁꯄꯦꯟꯒꯤ꯫
ꯌꯦꯡꯉꯦ ꯍꯥꯟ ꯌꯦꯡꯉꯦ ꯃꯥ ꯍꯥꯟꯅ ꯁꯥꯟꯅꯕꯗꯨꯗꯤ꯫ ꯃꯣꯏꯗꯤ ꯁꯦꯁ ꯉꯝꯒꯅꯤ ꯀꯥꯏꯅ꯫ ꯐꯤ ꯂꯣꯏ ꯊꯝꯃꯤꯕ ꯂꯃꯤꯟꯅ ꯑꯣꯃꯣꯅꯦ ꯑꯗꯨꯒ ꯋꯤꯂꯤꯌꯝꯅꯦ ꯃꯣꯏꯁꯦ ꯐꯖꯕꯁꯤꯡꯒꯣ ꯁꯛꯄꯤ ꯂꯣꯏ ꯊꯝꯃꯤꯕꯀꯣ ꯑꯗꯨꯒꯤ ꯉꯝꯗꯕꯗꯣ ꯗ꯭ꯔꯣ ꯗ꯭ꯔꯣ ꯇꯥꯈꯤꯕꯗꯣ
ꯗ꯭ꯔꯣ ꯆꯜꯂꯦꯀꯣ ꯑꯍꯥꯟꯕ ꯁꯥꯟꯅꯕꯗ ꯑꯣꯏꯔꯝꯒꯅꯤ ꯑꯗꯨꯗ ꯎꯝ ꯃꯣꯏꯁꯦ ꯄꯣꯏꯟ ꯌꯥꯎꯗꯕꯒꯤ ꯃꯊꯪꯗ ꯑ ꯄꯣꯏꯟ ꯌꯥꯎꯗꯕꯒꯤ ꯑꯗꯣ ꯆꯪꯍꯟꯕ ꯑꯣꯏꯔꯕꯝꯃꯤꯅ ꯃꯣꯏꯗ
ꯍꯣꯏꯅꯦ ꯍꯣꯏꯅꯦ ꯃꯣꯏꯁꯤ ꯏꯔꯥꯏ ꯂꯥꯏꯅ ꯏꯔꯥꯏ ꯏꯔꯥꯏ ꯈꯟꯕꯒꯣ
ꯎꯝ ꯃꯤ ꯋꯥꯋꯀꯞꯀ ꯐꯥꯒꯤ ꯇꯧꯒꯨꯝꯅꯀꯣ ꯌꯥꯝꯅ ꯌꯥꯝꯃꯜꯒꯤ ꯑꯦꯁꯤꯁꯀꯨꯝꯕ ꯕꯣꯗꯤ ꯌꯥꯝ ꯐꯖꯕꯅꯦ ꯍꯥꯏꯗꯤ ꯑꯩ ꯑꯩꯉꯣꯟꯗ ꯆꯥꯟꯅꯗꯕ ꯍꯥꯏꯇꯥꯔꯦ
ꯑꯣ ꯍꯣꯏꯅꯦ ꯍꯣꯏꯅꯦ ꯑꯩꯁꯨ ꯈꯪꯉꯤꯅꯦ ꯀꯨꯆꯨ ꯀꯣꯃꯦꯟ ꯆꯥꯟꯅꯗꯕꯗꯨꯅꯦ
ꯍꯥꯏꯔꯝꯒꯅꯦ
ꯃꯥꯅ ꯑꯗꯨꯝ ꯃꯝꯕꯅꯦ
ꯎꯝ ꯃꯥ ꯅꯝꯕ ꯃꯅꯦ ꯄ꯭ꯂꯦꯗꯤ ꯑꯗꯨꯝ ꯐꯖꯩ ꯃꯥꯒꯤ ꯑꯗ ꯅꯪ ꯍꯟꯗꯛꯁ ꯀꯥꯏ ꯑꯗꯨ
ꯁꯅꯁꯦ ꯑꯩꯁꯦ ꯁꯨꯅꯥ ꯍꯧꯥꯎꯔꯦꯅꯦ ꯑꯩꯁꯦ ꯇꯤꯟ
ꯍꯟꯗꯛ ꯀꯩ ꯀꯩ ꯀꯩ ꯀꯩ ꯀꯟꯇ꯭ꯔꯤꯅ ꯀꯥꯒꯅꯤ ꯈꯜꯂꯦ ꯅꯪ ꯋꯥꯈꯜꯅꯦ
ꯑꯁ ꯁꯟꯗꯛꯁꯦ ꯑꯩ ꯐꯖꯅ ꯌꯦꯡꯗꯕꯒꯤꯀꯣ ꯄ꯭ꯂꯦꯁꯨ ꯒ꯭ ꯇꯥꯗꯦꯅꯦ
ꯑꯩ ꯑꯩꯁꯨ ꯐꯖꯅ ꯌꯦꯡꯗꯦ ꯑꯩ ꯂꯥꯁꯇ ꯀꯥꯒꯗꯕꯁꯦ ꯀꯩꯅꯣ ꯑꯣꯏꯔꯝ ꯃꯥꯜꯂꯦ ꯃꯃꯥꯡꯒꯤ ꯐꯤꯐꯥꯗ ꯀꯅꯤꯗꯣ ꯑꯃꯃꯨꯛꯀꯥꯗ ꯔꯁꯤꯅꯦ
ꯑꯥꯔꯖꯦꯟꯇꯤꯅꯥꯒ
ꯑꯥ ꯐ꯭ꯔꯥꯟꯁꯀ ꯑꯥ ꯍꯧꯖꯤꯛ ꯐꯥꯎ ꯑꯗꯨꯝ ꯂꯤꯡꯉꯦꯕ ꯃꯣꯏꯅ ꯑꯗꯨꯒ ꯏꯁꯄꯦꯟꯒꯤꯁꯨ ꯑꯗꯨꯝ ꯏꯁꯄꯦꯟꯒꯤꯁꯨ ꯑꯗꯨꯝ ꯐꯖꯩ
ꯍꯟꯗꯛꯁꯦ ꯐꯖꯕ ꯉꯥꯛꯇꯅꯤꯗ ꯍꯟꯗꯛꯁꯤꯗꯨꯀꯣ ꯑꯗꯨꯒ ꯐꯥꯒꯤꯗꯕꯒ ꯅꯣꯔꯋꯦꯒꯤ ꯅꯣ ꯍꯦꯒꯗ
ꯅꯣꯔꯋꯦꯒꯤ ꯅꯣꯔꯋꯦꯒ ꯀꯅꯥ ꯀꯅꯥꯅꯣ ꯁꯥꯟꯅꯕꯗꯣ
ꯍꯂꯥꯟꯈꯤꯗꯨꯅꯤ ꯍꯂꯥꯟꯈꯤꯗꯨꯅꯤ ꯃꯤ ꯌꯥꯝ ꯃꯃꯡ ꯆꯥꯎꯕꯗꯣ
ꯑꯣ ꯀꯌꯥꯅ ꯆ ꯊꯕꯨꯗꯣ
ꯎꯣꯒꯣ ꯃꯔꯤ ꯁꯨꯒ꯭ꯔꯦꯃ
ꯎꯝ
ꯐꯥꯔꯁ ꯃꯦꯠꯁꯇ ꯑꯅꯤ ꯁꯦꯀꯦꯟꯗ ꯑꯅꯤꯇ ꯇꯧꯅꯤ ꯑꯗꯨꯗꯣ ꯃꯊꯪꯗꯀꯣ ꯐ꯭ꯔꯥꯟꯁꯀ ꯇꯧꯅꯤꯕ
ꯑ
ꯗꯦꯠ ꯇ꯭ꯋꯦꯟꯇꯤ ꯁꯚꯦꯟꯗꯅ ꯇꯧꯕꯅꯦ
ꯎꯝ ꯑꯗꯨꯁꯨ ꯄꯨꯡ ꯑꯍꯨꯝ ꯑꯗꯨꯏꯗ ꯑꯣꯏꯔꯝꯗꯧ ꯃꯥꯜꯂꯦ ꯃꯣꯏ
ꯃꯇꯝꯗꯨꯗꯤ ꯌꯦꯡꯍꯧꯗ꯭ꯔꯤꯕꯣ
ꯑꯗꯨꯣ ꯀꯩꯅꯣ ꯎꯝ ꯃꯣꯏꯒꯤ ꯀꯔꯛꯑꯕ ꯃꯣꯏꯒꯤ ꯀꯔꯤ ꯍꯥꯏꯅꯣ ꯃꯣꯏꯒꯤ ꯀꯔꯤ ꯃꯣꯏꯒꯤ ꯀꯔꯤ ꯍꯥꯏꯅꯣ ꯅꯪ ꯍꯧꯖꯤꯛ ꯍꯥꯏꯗꯣ
ꯅꯣꯔꯋꯦ ꯅꯣꯔꯋꯦ
ꯑꯗ ꯃꯣꯏ ꯄꯣꯔꯇꯨꯒꯜꯒꯤ ꯔꯣꯅꯦꯜꯗꯣ ꯐꯦꯟꯁ ꯌꯥꯝꯕꯩꯔꯥ ꯏꯁꯇꯥꯗꯤꯌꯝꯁꯦ ꯃꯣꯏ ꯑꯗꯩ ꯀꯂꯔ ꯉꯥꯗ ꯑꯣꯏꯔꯦꯅꯦ
ꯇꯣꯉꯥꯡꯟꯅ
ꯍꯣꯏ ꯑꯣꯏꯗꯕ ꯑꯣꯏꯗꯕꯅꯤꯗ ꯑꯣꯏꯗꯕ ꯑꯣꯏꯁꯨ ꯑꯣꯏꯔꯣꯏꯗꯕꯗ ꯁꯄꯣꯔꯠꯀꯥ ꯇꯧꯔꯤꯌꯦ
ꯍꯣꯏ ꯔꯣꯅꯥꯜꯗꯣ ꯒꯣꯜ ꯑꯅꯤ ꯀꯩꯅꯣ ꯏꯁꯄꯤꯛꯀꯤꯗꯣ ꯎꯕ꯭ꯔꯥ ꯑꯥꯏꯁꯣ ꯏꯁꯄꯤꯛꯇ
ꯔꯣꯅꯥꯜꯗꯣ ꯒꯣꯜ ꯑꯅꯤ ꯆꯟꯕꯗ ꯃꯥ ꯀꯞꯄꯤꯗꯣ ꯎꯕ꯭ꯔꯥ
ꯑꯉꯥꯎꯕꯗꯨꯕꯨ
ꯑ ꯉꯥꯎꯕꯅꯦ ꯀꯥꯏꯅ ꯃꯥꯁꯨ ꯑꯥꯏꯁꯣꯁꯄꯤꯁꯨ ꯐꯦꯟꯁꯦ ꯌꯥꯝꯕꯅꯦꯍꯦ
ꯌꯥꯝꯃꯦ ꯍꯣꯏ ꯈꯪꯉꯦ ꯍꯨꯏ ꯃꯈꯣꯟꯒ ꯈꯣꯡꯉꯗꯅ
ꯃꯥꯅꯦ ꯁꯦꯔꯥꯟ ꯇꯨꯔꯥꯟꯒ ꯇꯧꯗꯤ ꯇꯧꯕꯅꯦ ꯃꯥꯅ ꯑꯥ ꯁꯨꯝ ꯐ꯭ꯔꯤꯗ ꯃꯇꯝ ꯑꯥ ꯃꯇꯝ ꯂꯦꯟꯕꯩ ꯑꯣꯏꯅꯗꯤ ꯌꯦꯡꯕ ꯅꯨꯡꯉꯥꯏꯕꯅꯦ ꯃꯥꯒꯤ ꯚꯤꯗꯤꯑꯣꯁꯤꯡꯗꯨ
ꯃꯥꯒꯤꯁꯦ ꯐꯦꯟꯁ ꯌꯥꯝꯕꯒꯤ ꯃꯔꯝ ꯍꯥꯏꯕꯤꯌꯨꯨꯔꯥ
ꯁꯦꯔꯥꯟ ꯈꯪ ꯈꯪꯗꯦ ꯍꯥꯏꯕꯤꯌꯨ
ꯐꯦꯟꯁ ꯌꯥꯝꯕꯒꯤ ꯃꯥꯒꯤꯁꯤ ꯀꯔꯤ ꯍꯥꯏꯁꯤꯔꯦ ꯃꯥꯁꯤ ꯔꯣꯅꯦꯜꯗꯣꯒꯤ ꯗꯥꯢ ꯍꯥꯠ ꯐꯦꯟꯅꯤꯅꯦꯕꯣ
ꯎꯝ ꯔꯣꯅꯦꯜꯗꯣ ꯐꯦꯟꯁꯁꯤꯡꯗ ꯑꯗꯨꯝ ꯂꯥꯛꯄꯅꯦꯕ ꯥ ꯑꯣꯢ ꯑꯗꯨꯃꯥꯏꯅ ꯑ ꯑꯗꯨꯃꯥꯏꯅ ꯑꯣꯏꯔꯝꯕꯁꯨ ꯌꯥꯏꯍꯦ ꯃꯥꯒꯤ ꯂꯥꯏꯐ ꯄꯤꯔꯤꯗꯨ
ꯇꯥꯕ꯭ꯔꯥ ꯄꯣꯔꯇꯨꯒꯜꯒꯤ ꯋꯥꯔꯤ ꯑꯃꯨꯛ ꯍꯧꯔꯒ ꯃꯩ ꯃꯨꯠꯈ꯭ꯔꯦ ꯃꯩ ꯑꯃꯨꯛ ꯃꯨꯠꯈ꯭ꯔꯦ ꯄꯣꯔꯇꯨꯒꯥꯜꯒꯤ ꯋꯥꯔꯤ ꯇꯧꯔꯒ
ꯑ ꯑꯗꯨꯅꯦ ꯑꯗꯣ ꯀꯩꯅꯣ ꯕ꯭ꯔꯥꯖꯤꯜꯒꯤ ꯑꯃꯨꯛ ꯍꯧꯔꯁꯦ ꯑꯗꯨꯗꯤ
ꯑ ꯑꯁ ꯉꯥꯏꯍꯥꯛ ꯉꯥꯏꯍꯥꯛ ꯉꯥꯏꯈꯤꯁꯤꯗ
ꯀꯦꯞ ꯀꯦꯞꯕꯔꯗꯦꯒꯤ ꯀꯤ ꯀꯤꯄꯔ ꯕꯨꯛꯖꯤꯌꯥ ꯍꯥꯏ ꯕ꯭ꯔ ꯃꯃꯤꯡꯗꯣ ꯑꯗꯨꯒꯤ ꯃꯦꯁꯇꯣ ꯑꯥ ꯕꯣꯖꯤꯟꯍꯥ ꯍꯥꯏꯔ ꯃꯣꯏꯒꯤ ꯃꯦꯠꯁꯇꯣ ꯀꯔꯝ ꯀꯥꯟꯗ ꯑꯃꯨꯛ ꯑꯣꯏꯗꯣꯏꯖꯥꯠꯅꯣ